ꯍꯜꯂꯣ
ꯇꯥꯔꯕꯣ
ꯇꯥꯔꯦ ꯇꯥꯔꯦ ꯍꯜꯂꯣ
ꯇꯥꯌꯦ ꯇꯥꯌꯦ
ꯎꯝ ꯀꯩ ꯖꯥꯡ ꯆꯥꯔꯒꯦ
ꯏꯔꯣꯟꯕ ꯆꯥꯔꯦ
ꯀꯩꯒ
ꯏꯔꯣꯟꯕ ꯆꯥꯔꯦ ꯇꯞꯄ꯭ꯔꯣ ꯌꯥꯝꯅ ꯑꯩꯉꯥꯡꯕ
ꯌꯥꯔꯦ ꯇꯥꯔꯦ ꯇꯥꯔꯦ ꯏꯔꯣꯟꯕꯒ ꯀꯩꯒ ꯆꯥꯥꯏꯅꯣ
ꯏꯔꯣꯜ ꯏꯔꯣꯟꯕ ꯗꯪꯅꯤꯗ
ꯎꯝ ꯍꯨꯛꯄ ꯌꯥꯎꯕ꯭ꯔꯣ ꯍꯥꯏꯁꯦ
ꯌꯥꯏꯅ ꯏꯕꯦꯝꯃ ꯑꯩ ꯆꯥꯛ ꯉꯁꯤ ꯀꯌꯥꯝ ꯆꯥꯏ ꯏꯕꯦꯝꯃ ꯄꯨꯛꯀ ꯅꯥꯒꯩ ꯂꯦꯡ ꯌꯥꯗꯒꯩꯅꯤ ꯆꯥꯛ ꯃꯌꯥꯝ
ꯍꯦ ꯍꯦ ꯍꯦ ꯄꯨꯈꯝ ꯑꯃ ꯆꯥꯊꯣꯛꯑꯦ
ꯆꯥꯔꯦ ꯕꯦꯝ ꯑꯦꯛꯁ ꯈꯨꯌꯥꯝ ꯆꯥꯗꯒꯩ ꯆꯥꯈ꯭ꯔꯖꯥꯠꯅꯦ ꯄꯨꯛꯀ ꯅꯥꯔꯦ
ꯎ ꯍꯝ ꯍꯥꯎꯊꯔꯦꯕ
ꯍꯥꯎꯋꯦ ꯍꯥꯎꯋꯦ ꯑꯃ ꯏꯔꯣꯜꯂꯒ ꯊꯕꯤꯒ ꯇꯧꯔꯒ ꯆꯤꯛꯑ ꯆꯥꯕꯗꯣ ꯍꯥꯎꯕꯅꯦꯕ ꯌꯥꯝꯅ
ꯎꯝ ꯎꯝ ꯍꯥꯎꯋꯦ ꯍꯥꯎꯋꯦ ꯊꯕꯤꯅ ꯏꯪꯈꯣꯜꯗꯩ ꯍꯦꯛ ꯊꯔꯦ
ꯏꯈꯣꯜꯗꯩ ꯍꯦꯛꯊꯁꯦ ꯈꯣꯟꯗꯩ ꯍꯦꯛꯄꯅꯤꯅ ꯃꯍꯥꯎꯁꯨ ꯂꯩꯔꯦ
ꯎꯝ
ꯀꯣꯂꯤ ꯍꯋꯥꯢꯒ ꯇꯧꯔ ꯂꯣꯟꯕ ꯃꯥꯜꯂꯦ ꯑꯩ ꯆꯥꯛ ꯊꯣꯡꯍꯧꯗꯝꯅꯤꯅ ꯈꯪꯗ꯭ꯔꯦ ꯍꯥꯎꯋꯦ ꯑꯗꯨꯅ ꯑ ꯑꯩꯈꯣꯏꯒꯤꯅꯦ ꯗꯦꯠ ꯅꯥꯏꯟ ꯇꯤꯟꯗꯒꯤ ꯂꯥꯏ ꯍꯔꯥꯎꯕ ꯍꯧꯗꯣꯏꯅꯦꯕꯀꯣ ꯑꯗꯨꯗ ꯑꯩꯈꯣꯏ ꯆꯦꯒ ꯂꯥꯛꯀꯦꯔꯣ ꯑꯝꯇꯪ
ꯌꯥꯕꯅꯤꯅꯦ ꯌꯥꯕꯖꯥꯠꯅꯤ
ꯅꯪ ꯌꯥꯥꯇꯗꯤ ꯂꯥꯛꯑꯣ ꯑꯩꯈꯣꯏ ꯆꯦꯒ ꯑꯩ ꯑꯈꯣꯏꯗꯣ ꯌꯥꯇꯗꯤ ꯖꯒꯣꯏ ꯁꯥꯗꯣꯏꯅꯦꯕꯀꯣ
ꯑꯥ
ꯖꯒꯣꯢ ꯁꯥꯖꯦ ꯂꯥꯛꯑꯣ ꯅꯪ ꯑꯝꯇ
ꯍꯣꯏ ꯌꯥꯔꯗꯤ ꯂꯥꯛꯀꯦ
ꯌꯥꯔꯛꯀꯗ꯭ꯔꯣ ꯑꯗꯨꯝ ꯅꯣꯢ ꯃꯥꯅ ꯆꯠꯀꯦ ꯍꯥꯢꯕ
ꯌꯥꯅꯤꯗ ꯌꯥꯕꯨꯗꯤ ꯕꯤꯗꯥꯞꯇꯤ ꯌꯥꯎꯔꯒ
ꯑꯝꯇꯪ ꯂꯥꯛꯑꯣꯗꯅ ꯑꯗꯨꯗꯤ ꯂꯥꯏꯒꯤ ꯂꯥꯏ ꯍꯔꯥꯎꯕꯩ ꯂꯥꯏ ꯄꯨꯕ ꯖꯒꯣꯏ ꯁꯥꯕ ꯑꯃꯨꯛꯇꯪ ꯌꯥꯎꯊꯣꯛꯄ ꯌꯥꯏ ꯀꯩꯅꯣ
ꯌꯥꯕꯖꯥꯠꯅꯤ ꯍꯤꯍꯤꯍꯤ
ꯍꯥꯡꯉꯨ ꯌꯥꯕ꯭ꯔꯅꯦ
ꯆꯦ ꯕꯤꯗꯥꯞꯇꯤꯗꯤ ꯁꯥꯏꯇꯦ ꯍꯥꯏꯅꯦ ꯍꯜꯂꯣ
ꯇꯥꯔꯕꯣ
ꯇꯥꯔꯦ ꯇꯥꯔꯦ
ꯑ ꯈꯣꯏꯆꯦ ꯖꯒꯣꯏ ꯁꯥꯕ ꯍꯩꯇꯦ ꯍꯥꯢ ꯍꯥꯏꯔꯣ
ꯍꯣꯏ
ꯃꯥ ꯁꯥꯗꯗꯤ ꯃꯣꯢꯁꯨ ꯈꯣꯢ ꯄꯥꯛ ꯁꯥꯔꯛꯇꯕꯅꯤꯗ ꯁꯨꯡꯁꯥ
ꯑꯗꯨꯗ ꯑꯩꯅ ꯂꯥꯏ ꯍꯔꯥꯎꯕꯩ ꯖꯒꯣꯏ ꯁꯥ ꯍꯩꯇ꯭ꯔ ꯍꯥꯢꯕꯨ ꯍꯩꯇꯦꯌꯦ ꯀꯩꯝ ꯁꯥꯔꯛꯇꯦꯌꯦ ꯃꯥ
ꯑꯩꯈꯣꯢꯗꯤ ꯃꯃꯥꯡꯗꯒ ꯁꯥꯥꯏꯌꯦ ꯏꯕꯦꯝꯃ ꯑꯩꯈꯣꯏ ꯅꯨꯄꯥ ꯅꯨꯄꯤ ꯄꯨꯂꯞ ꯍꯧꯅꯔ ꯖꯒꯣꯏ ꯁꯥꯔꯤꯅꯤꯗ ꯂꯥꯏ ꯍꯔꯥꯎꯕꯅ
ꯑꯗꯨꯝ ꯆꯥꯎꯅ ꯇꯧꯕ꯭ꯔ
ꯑꯩꯈꯣꯏ ꯆꯥꯎꯅ ꯇꯧꯋꯦ ꯅꯨꯃꯤꯠ ꯇꯔꯦꯠꯅꯤꯁꯨ ꯍꯔꯥꯎꯗꯣꯏꯅꯦ
ꯎ ꯅꯨꯃꯤꯠ ꯇꯔꯦꯠꯅꯤ
ꯎꯝ
ꯌꯥꯝꯃꯤꯅꯦ ꯑꯗꯨꯗꯤ
ꯌꯥꯝꯃꯦ ꯑꯩꯈꯣꯏꯗꯤ ꯂꯩꯀꯥꯏꯗꯣ ꯃꯌꯥꯝ ꯈꯨꯟ ꯆꯥꯎꯕꯒꯤꯅꯦ ꯂꯥꯏ ꯍꯔꯥꯎꯕ ꯅꯨꯃꯤꯠ ꯇꯔꯦꯠꯅꯤ ꯍꯔꯥꯎꯕꯗ ꯖꯒꯣꯏ ꯁꯥꯕꯁꯤꯗꯅꯦ ꯅꯣꯡꯃꯗ ꯃꯌꯥꯝ ꯃꯌꯥꯝ ꯊꯪꯗꯩꯅꯦ ꯅꯪꯍꯧꯔꯣꯏꯗꯣꯏꯅꯦ ꯑꯗꯨꯕꯨꯛꯇ
ꯍꯣ ꯍꯣꯏ ꯅꯠꯇꯦ ꯃ ꯃꯤ ꯌꯥꯝꯕꯒꯤ ꯂꯩꯀꯥꯏ ꯈꯨꯗꯤꯡꯒꯤ ꯖꯒꯣꯏ ꯃꯌꯥꯝ ꯌꯥꯝ ꯊꯣꯛꯂꯛꯄꯗꯣ ꯍꯣ ꯍꯣ ꯍꯣꯏ ꯅꯣꯡꯃꯗ ꯖꯒꯣꯏ ꯌꯥꯝ ꯊꯝꯃꯁꯨ ꯊꯦꯡꯉꯛꯄꯒꯤ ꯍꯥꯟꯅꯗꯤ ꯇꯥꯟꯅꯔꯛꯄꯗꯅꯦ ꯁꯝ ꯈꯠꯅꯗꯩ
ꯃꯤ ꯌꯥꯝꯕꯁꯤꯁꯨ ꯅꯠꯇ꯭ꯔ
ꯃꯃꯥꯡꯗꯁꯨ ꯑꯩꯈꯣꯏ ꯁꯥꯏ ꯍꯟꯗꯛꯁꯨ ꯁꯥꯕ ꯌꯥꯏ ꯁꯥꯗꯤ ꯂꯥꯛꯑꯣ
ꯍꯣꯏ ꯂꯥꯛꯑꯒꯦ ꯊꯥꯕꯜꯗꯤ ꯆꯣꯡꯗ꯭ꯔꯣ
ꯍꯟꯗꯛ ꯊꯥꯕꯜ ꯆꯣꯡꯅꯤꯡꯗꯦꯅ ꯆꯣꯡꯍꯧꯗ꯭ꯔꯦ
ꯑꯣ ꯆꯣꯡꯕꯗꯤ ꯍꯩꯕ꯭ꯔꯕ
ꯑꯦ ꯏꯕꯦꯝꯃ ꯊꯥꯕꯜ ꯃꯀꯣꯛ ꯆꯤꯡꯉꯤꯃꯤꯗ ꯑꯗꯨꯝ
ꯑꯣ ꯐꯩ ꯐꯩ ꯆꯦ ꯕꯤꯗꯥꯞꯇꯤꯒ ꯒ ꯃꯆꯤꯟ ꯃꯅꯥꯎ ꯅꯠꯇ꯭ꯔꯦ ꯑꯗꯨꯗꯤ
ꯃꯗꯤ ꯊꯥꯕꯟ ꯆꯣꯡꯉꯣ ꯌꯥꯗꯝ
ꯑꯁꯤ ꯀꯩꯒꯤꯅꯣ ꯌꯥꯏꯕ ꯃ ꯇꯩꯁꯦ
ꯀꯩꯅꯣ ꯍꯪꯗꯦ ꯅꯍꯥꯟꯋꯥꯏ ꯊꯥꯕꯜ ꯆꯣꯡꯉꯣꯅ ꯈꯣꯏ ꯃꯥꯅ ꯍꯥꯏꯕꯒꯤ ꯀꯞꯄꯅꯦ
ꯇꯣꯡꯒꯅꯣꯅ
ꯆꯣꯡꯉꯣ ꯍꯥꯏꯕ ꯑꯗꯨꯒꯤ ꯊꯥꯕꯅꯤꯅ ꯆꯣꯡꯅꯤꯡꯗꯦ ꯍꯥꯏꯔꯒ ꯁꯨꯝ ꯆꯣꯡꯉꯨ ꯍꯥꯏ ꯆꯣꯡꯉꯣ ꯍꯥꯏꯅ ꯀꯞꯄꯤꯕ
ꯑꯦ ꯃꯥꯏ ꯀꯣꯛꯁꯦ ꯕꯦꯔꯥ ꯑꯝꯅꯤꯅꯦ ꯂꯩꯁꯥꯕꯤꯒ ꯂꯩꯁꯥꯕꯤꯒ ꯅꯠꯇ꯭ꯔꯕ ꯀꯩꯅꯣ ꯑꯩꯅ ꯍꯥꯏꯕꯅꯦ ꯀ ꯂꯩꯁꯥꯕꯤ ꯑꯣꯏꯔꯒ ꯊꯥꯕꯜ ꯀꯩꯀꯥ ꯌꯥꯎꯗꯦ ꯈꯣꯠꯇꯦ ꯍꯥꯏꯁꯤ ꯀꯣ
ꯀꯩꯗꯩꯅꯣ ꯈꯪꯗꯦ ꯃꯥ ꯆꯣꯡꯉꯛꯇꯦꯗ ꯑꯩꯈꯣꯏꯅ ꯈꯪꯉꯛꯄꯗꯒꯤ ꯆꯣꯡꯉꯛꯇꯦꯗ ꯀꯩꯁꯨꯨ ꯁꯨꯛꯆꯣꯡ ꯆꯣꯡ ꯌꯥꯗꯦꯗ
ꯃꯥꯏ ꯀꯩ ꯑꯗꯨꯝ ꯂꯩꯖꯔꯝꯃꯅꯤ
ꯀꯩꯅꯣꯝꯃ ꯂꯩꯔꯝꯒꯅꯤ
ꯎꯝ
ꯃꯥ ꯆꯣꯡꯅꯤꯡꯗ꯭ꯔꯤꯔ ꯅ ꯇꯪꯒ ꯊꯥꯕꯜꯁꯦ ꯁꯨꯛꯆꯣꯡ ꯆꯣꯡꯉꯔꯣꯏ ꯀꯥꯏꯅꯒ ꯈꯟꯈꯤꯕ ꯂꯩꯔꯕ ꯈꯪꯗꯦ ꯆꯣꯡꯉꯨ ꯌꯥꯗꯦ
ꯑꯗꯨꯅꯦ ꯍꯥꯏꯖꯦ ꯁꯨꯆꯣꯡ ꯍꯦꯛ ꯆꯣꯡꯗꯦ ꯌꯦ ꯃꯄꯨꯟꯁꯤ ꯆꯣꯡꯗ꯭ꯔꯤꯌꯦ ꯑꯃ ꯑꯩꯅ ꯃꯃꯥꯡꯗ ꯍꯟꯗꯛꯀꯤ ꯌꯥꯎꯁꯪꯗꯣ
ꯎꯝ
ꯑꯗ ꯑꯩꯅ ꯆꯣꯡꯒꯗ꯭ꯔꯥ ꯍꯪꯉꯨꯕ ꯃꯥ ꯍꯩꯇꯦ ꯆꯣꯡꯉꯣꯏꯒ ꯍꯥꯏꯔꯛ ꯑꯦ
ꯆꯣꯡꯗꯦ ꯆꯣꯡꯗꯦ
ꯑꯗꯨꯒ ꯏꯕꯥꯕꯤ ꯎꯝ ꯌꯥꯎꯁꯪ ꯃꯅꯨꯡ ꯍꯨꯝꯅꯤꯗꯔꯥ ꯂꯥꯁ ꯅꯨꯃꯤꯠꯇꯔ ꯀꯩꯅꯣ ꯝꯝ ꯃꯤ ꯀꯣꯏ ꯆꯠꯂꯦ
ꯎꯝ
ꯀꯣꯏ ꯆꯠꯁꯦ ꯍꯥꯏꯕꯒꯨꯝꯕꯗꯤ ꯌꯥꯏꯕ ꯑꯁꯥꯏ ꯆꯠꯂꯨꯁꯤ ꯈꯣꯠꯂꯨꯁꯦ ꯍꯥꯏꯕꯗꯤ ꯑ ꯃꯥ ꯑꯗꯨꯝ ꯊꯧꯒꯥꯏꯗꯣꯏꯅꯤ ꯒꯥꯔꯤꯗꯨꯃ ꯑꯩꯅ ꯑꯗꯨꯝ ꯇꯣꯡꯗꯣꯏꯅꯤ
ꯑꯗꯨ ꯆꯠꯂꯨꯖꯤꯔꯥ ꯑꯗꯨ ꯂꯩꯔꯨꯖꯤꯔꯥ ꯑꯗꯨ ꯍꯥꯏꯕꯗꯤꯅꯦ ꯑꯗꯨꯝ ꯂꯣꯏ ꯌꯥꯕꯅꯦ ꯎꯝ ꯌꯥꯕꯅꯦ
ꯑꯗꯨꯒꯨꯝꯕꯗꯤ ꯌꯥꯏꯑꯕ ꯑꯗꯨꯒ ꯀꯩꯅꯣ ꯖꯒꯣꯏ ꯁꯥꯕꯒꯨꯝꯕ ꯊꯥꯕꯜꯒꯤ ꯄꯜꯂꯨꯔꯗꯤ ꯃꯥ ꯑꯗꯨ ꯃꯉꯛ ꯅꯣꯝꯃꯛ ꯑꯅꯤ
ꯁꯨꯝ ꯆꯣꯡꯒꯤꯗꯕꯒꯤ ꯑꯗꯒꯤ ꯁꯨꯝ ꯇꯧꯒꯤꯗꯕꯩ ꯃꯥ ꯇꯜꯂꯝꯒꯅꯤ
ꯍꯧꯖꯤꯛꯅ ꯍꯦꯟ ꯇꯜꯂꯝꯃꯅꯤ ꯃꯥ ꯆꯍꯤ ꯌꯥꯝꯖꯤꯟ ꯂꯥꯛꯄꯩ ꯎꯝ ꯆꯥꯍꯤꯒꯥ ꯌꯥꯝ ꯁꯠꯂꯛꯄꯗꯨꯗꯥ ꯕꯤꯠꯀ ꯌꯥꯎꯔꯝꯃꯔꯣꯏꯕ
ꯑꯩꯕꯨ ꯌꯥꯎꯗꯦꯗꯪꯗ ꯕꯤꯠ ꯊꯥꯕꯜ ꯆꯣꯡꯕ
ꯑ ꯑꯩꯁꯨ ꯌꯥꯎꯗ꯭ꯔꯦ ꯍꯧꯖꯤꯛꯀꯥꯟ ꯅꯨꯡꯉꯥꯏꯇ꯭ꯔꯦ ꯍꯥꯟꯅꯩ ꯑꯗꯨꯃꯥꯏꯅ ꯇꯧꯗ꯭ꯔꯦ
ꯃꯥꯅꯦ ꯍꯥꯟꯅꯩ ꯗꯨꯃꯥꯏ ꯇꯧꯗꯅꯤꯝꯅꯅꯦ ꯊꯥꯕꯜ ꯅꯦꯠꯆꯣꯛ ꯅꯨꯡꯉꯥꯏꯇ ꯂꯣꯔꯦ
ꯑꯩꯈꯣꯏ ꯃꯇꯝꯗ ꯑꯩꯈꯣꯏꯅ ꯑꯉꯥꯡ ꯑꯣꯏꯌꯦ ꯍꯥꯏꯔꯒꯁꯨ ꯊꯥꯕꯜ ꯆꯣꯡꯕꯗ ꯅꯨꯡꯉꯥꯏꯕ ꯊꯥꯏꯅꯅ ꯑꯗꯨꯝ ꯍꯦꯜꯂꯦ ꯑ
ꯅꯨꯡꯉꯥꯏ ꯅꯨꯡꯉꯥꯏ ꯑꯗꯨꯏ ꯃꯇꯝꯗ ꯌꯥꯝꯊꯤ ꯅꯨꯡꯉꯥꯏ
ꯎꯝ ꯍꯧꯖꯤꯛꯇꯤ ꯑꯁ ꯈꯪꯗꯦ ꯆꯣꯡꯉꯁꯨ ꯕꯤꯠ ꯁꯨꯌꯥꯎ ꯌꯥꯎꯗ꯭ꯔꯦ ꯑꯗꯨꯒ ꯅꯨꯡꯁꯨ ꯅꯨꯡꯉꯥꯏꯇꯦ
ꯄꯩꯁꯥꯅ ꯃꯔꯣꯟ ꯑꯃ ꯆꯪꯉꯤꯕ
ꯎꯝ ꯊꯥꯕꯜ ꯁꯤꯟꯕ ꯌꯥꯎꯔꯝꯅꯤꯅꯦ
ꯊꯥꯕꯜ ꯌꯥꯎꯋꯤ ꯑꯗꯨꯅ ꯄꯧꯁꯥ ꯌꯥꯝꯅ ꯆꯪꯕꯅꯤꯅ ꯅꯦ ꯊꯥꯕꯜ ꯅꯨꯡꯉꯥꯏꯇ꯭ꯔꯗꯤ ꯑꯩꯈꯣꯏ ꯍꯗꯛꯀꯤ ꯊꯥꯕꯜ ꯌꯝ ꯅꯨꯡꯉꯥꯏꯒꯤꯗꯦ
ꯑꯗꯩ ꯍꯟꯗꯛꯇꯨ ꯊꯥꯕꯜ ꯄꯩꯁꯥ ꯈꯥꯏꯕꯖꯨ ꯃꯤꯅ ꯊꯤ ꯊꯤꯅꯒꯥ ꯉꯥꯡꯕꯤ ꯍꯥꯢꯕ
ꯍꯣꯏ
ꯑꯗꯨꯅꯁꯨ ꯕꯤꯠ ꯍꯜꯂꯝꯅꯤ ꯍꯥꯏꯕ
ꯑꯗꯣ ꯑꯩꯈꯣꯏꯗꯤ ꯀꯩꯅꯣ ꯂꯩꯇꯕꯅꯤꯅ ꯁꯣꯔꯣꯛ ꯑꯆꯧꯕ ꯂꯩꯇꯅꯤꯅ ꯑꯩꯈꯣꯏ ꯁꯣꯔꯣꯛꯇ ꯄꯩꯁꯥ ꯊꯠꯄꯗꯤꯗꯤ ꯊꯠꯇꯦ ꯑꯩꯈꯣꯏꯗꯤ ꯑꯩꯈꯣꯏ ꯂꯩꯀꯥꯏꯒ ꯑꯗꯒꯤ ꯁꯨꯝ
ꯑꯣ ꯑꯗꯨ ꯃꯣꯏꯅ ꯀꯥ ꯍꯦꯟꯅꯖꯨ ꯑꯃꯨꯛ ꯊꯠ ꯊꯠꯄ ꯌꯥꯎꯌꯦꯕ ꯃꯤ ꯈꯔꯥꯗꯤ
ꯃꯥꯅꯦ ꯑꯗꯥ ꯊꯥꯕꯜꯒꯤ ꯅꯠꯇꯅ ꯑꯇꯣꯞꯄꯒꯤꯖꯨ ꯑꯗꯨꯝ ꯊꯠꯅꯩꯗꯅ ꯐꯅꯌꯥꯝ ꯑꯗꯨꯅꯅꯤ
ꯍꯣꯏ ꯍꯣꯏ ꯁꯣꯔꯣꯛꯇꯒ ꯈꯠꯄꯗꯨ ꯑꯗꯨꯝ ꯑꯗꯨꯅ ꯁꯨꯅꯤꯗ ꯈꯪꯗꯦꯗ ꯀꯨꯝꯍꯩ ꯍꯔꯥꯎꯁꯦ ꯍꯥꯟꯅ ꯑꯗꯨꯃꯥꯏꯅ ꯅꯨꯡꯉꯥꯏꯇ꯭ꯔꯦ
ꯅꯨꯡꯉꯥꯏꯇꯦ ꯑꯗꯨꯗꯤ ꯑꯁꯦꯡꯕꯩꯖꯨ ꯅꯨꯡꯉꯥꯏ ꯅꯨꯡꯉꯥꯏꯇ꯭ꯔꯕꯅꯦ
ꯎꯝ
ꯑꯩꯈꯣꯏꯅ ꯑꯉꯥꯡ ꯑꯣꯏꯔꯤꯀꯥꯟꯗꯅ ꯌꯝ ꯍꯦꯜꯂꯤꯗ ꯅꯨꯡꯉꯥꯏ
ꯍꯣꯏ
ꯍꯣꯏ ꯑꯗꯨꯕꯨꯗꯤ ꯍꯧꯖꯤꯛꯀꯥꯟ ꯑꯉꯥꯡꯖꯤꯅ ꯍꯌꯦꯋꯥꯏ ꯆꯥꯎꯔꯀꯥꯟꯗꯖꯨ ꯍꯥꯏꯗꯣꯏꯅꯤ ꯑꯩꯈꯣꯏ ꯑꯉꯥꯡ ꯑꯣꯏꯔꯤ ꯀꯥꯟ ꯅꯨꯡꯉꯥꯏꯌꯦꯅ
ꯎꯝꯍꯨꯝꯍꯨꯝ ꯑꯗꯣ ꯃꯣꯏ ꯑꯩꯈꯣꯏꯒꯤ ꯅꯨꯡꯉꯥꯏꯕꯗꯨꯗꯤ ꯌꯧꯔꯛꯑꯔꯣꯏꯗ
ꯈꯦꯗꯤ ꯌꯥꯝ ꯈꯦꯅꯔꯗꯨꯝ
ꯑꯗꯨꯝ ꯑꯩꯈꯣꯏ ꯑꯗꯨꯝ ꯎꯔꯤꯅꯤꯅꯀꯣ ꯍꯥꯏꯗꯤ ꯐꯅꯌꯥꯝ ꯈꯦꯠꯅꯕꯁꯦ ꯌꯥꯝ ꯊꯤꯅ ꯎꯔꯦꯗ ꯍꯧꯖꯤꯛ
ꯍꯧꯖꯤꯛꯇꯤ ꯍꯦꯛ ꯄꯣꯛꯂꯛꯄꯗꯩ ꯃꯤꯠ ꯀꯥꯛꯊꯣꯔꯛꯄꯗꯩ ꯐꯣꯟ ꯑꯝ ꯄꯥꯏꯔꯒ
ꯈꯪꯗꯕ ꯑꯝꯇ ꯂꯩꯇ꯭ꯔꯦ
ꯊꯤꯡꯕꯁꯨ ꯍꯧꯖꯤꯛꯀꯥꯟ ꯑꯉꯥꯡꯒꯩꯖꯦ
ꯏꯕꯦꯝꯃ ꯀ꯭ꯂꯥꯁ ꯇꯨ ꯀꯥꯕ ꯑꯉꯥꯡ ꯇ꯭ꯔꯤꯀꯥꯕ ꯑꯉꯥꯡ ꯇ꯭ꯨꯏꯁꯟꯗ ꯌꯥꯎꯔꯤ ꯑꯉꯥꯡ ꯗꯨꯗꯗꯤ ꯅꯨꯄꯤ ꯀꯣꯏꯕ ꯅꯨꯄꯥ ꯀꯣꯏꯕꯩ ꯋꯥꯔꯤꯒ ꯌꯥꯝ ꯁꯥ ꯁꯥꯟꯅꯔꯕꯖꯥꯠꯅꯤꯗ ꯆꯤꯊꯤ ꯏꯕꯤ ꯕꯦꯟꯗ ꯀꯥꯏꯅ ꯑꯣ ꯍꯣꯏ ꯍꯣꯏ ꯀ꯭ꯂꯥꯁ ꯇꯨ ꯀꯥꯗ ꯉꯥꯏꯔꯤꯗꯣ ꯃꯤꯒꯤ ꯆꯤ ꯊꯤ ꯏꯕꯤꯑꯦ ꯃꯣꯏꯅ ꯌꯥꯝ ꯍꯩꯕꯅꯤꯅ
ꯇꯣꯝꯕꯣꯏꯅ ꯍꯦꯟꯅ ꯀꯥꯒꯤꯕ ꯊꯨꯅ
ꯀꯥꯔꯦ ꯀꯥꯔꯦ ꯉꯛꯏꯅꯦꯗꯤ ꯀ꯭ꯂꯥꯁ ꯊ꯭ꯔꯤ ꯀꯥꯕꯗꯨꯅ ꯅꯨꯄꯤ ꯀꯣꯏꯔꯦ ꯒꯥꯏꯅ ꯇꯧꯕꯗꯨ ꯇꯣꯏ ꯃꯌꯥꯝꯁꯦ
ꯋꯥꯔꯦ ꯑꯉꯥꯡ ꯑꯉꯥꯡ ꯑꯩꯈꯣꯏ ꯀ꯭ꯂꯥꯁ ꯇꯨ ꯀꯥꯏꯖꯤꯗꯤ ꯀꯥꯏ ꯃꯥꯟꯞ
ꯑꯦ ꯀꯥꯏꯗꯩꯅꯨꯍꯦ ꯑꯗꯨꯅꯦ ꯍꯥꯏꯖꯤ ꯌꯥꯝ ꯊꯤ ꯑꯉꯥꯡ ꯑꯣꯏꯌꯦ ꯑꯗꯣ ꯑꯉꯥꯡ ꯑꯣꯏꯔꯁꯨ ꯋꯥꯈꯟꯗꯤ ꯑꯥ ꯌꯧ ꯌꯧꯕꯗꯧ
ꯍꯣ ꯍꯣ ꯍꯣꯏ
ꯀ꯭ꯂꯥꯁ ꯐꯥꯏꯚ ꯀꯥꯔꯗꯤ ꯅꯨꯄꯥ ꯀꯣꯏꯔꯦ ꯍꯣ ꯍꯧꯖꯤꯛ ꯌꯥꯗ꯭ꯔꯦ ꯅꯍꯥꯏꯁ꯭ꯀꯨꯜꯗ ꯍꯥꯏꯔꯤꯌꯦ ꯑꯉꯥꯡ ꯅꯨꯄꯥ ꯃꯆꯥꯝꯑꯝꯅ ꯑꯩꯉꯣꯟꯗ ꯍꯥꯏꯔꯤ ꯅꯨꯄꯥꯝꯆꯥꯅ ꯍꯥꯏꯔꯤ ꯁꯨꯃꯥꯏꯅ ꯃꯤꯁ ꯇꯨ ꯃꯥꯗꯤ ꯀꯩꯅꯣꯗꯒꯤ ꯅꯣꯏꯔꯣꯝꯗꯒꯤ ꯅꯨꯄꯥ ꯑꯝ ꯀꯣꯏꯔꯕꯅꯦꯌꯦ ꯀ꯭ꯂꯥꯁ ꯐꯥꯏꯚ ꯀꯥꯕ ꯃꯁꯦꯟ ꯑꯦ ꯅꯣꯏꯅ ꯗꯤ ꯉꯟꯃꯟꯗ꯭ꯔꯣꯅ ꯍꯥꯏꯔꯝꯃꯤ ꯀꯩ ꯍꯥꯏꯔꯝꯗꯣꯏ
ꯀꯣꯏꯁꯨ ꯀꯣꯏꯗꯦꯀꯣ ꯃꯣꯏꯁꯦ
ꯀꯣꯏꯗꯦꯕ ꯑꯗꯨꯝ ꯍꯥꯏꯗꯣꯔꯤꯕ ꯀꯣꯏꯔꯝꯅꯤ ꯇꯈꯦꯜꯗꯒꯤ ꯑꯃ
ꯏꯁ
ꯈꯣꯏꯅ ꯑꯩꯅ ꯀꯩꯅꯣ ꯍꯥꯏꯖꯤꯕꯣꯅ ꯍꯣ ꯍꯣꯏ ꯍꯨꯖꯤꯛꯀꯤ ꯑꯉꯥꯡꯗꯨ ꯍꯖꯤꯛꯀꯤ ꯑꯉꯥꯡꯗꯨꯖꯨꯅꯦ ꯑꯗꯨꯝ ꯋꯥꯡꯉꯦꯕ ꯋꯥꯡ ꯃꯥꯟꯅꯗꯣꯔꯦ ꯑꯩꯈꯣꯏꯅ ꯋꯥꯡꯃꯤꯅꯦ ꯑꯗꯨꯝ ꯋꯥꯡ ꯃꯥꯟꯅꯔꯛꯑꯦꯅꯤ ꯍꯣ ꯍꯣꯏ ꯍꯣꯏ ꯍꯣꯏ ꯅꯨꯄꯥ ꯀꯣꯏꯔꯦ ꯇꯧꯅꯥꯍꯧꯔꯤ ꯅꯨꯄꯤ ꯀꯣꯏꯌꯦꯅ
ꯑꯍꯨꯝ
ꯀ꯭ꯂꯥꯁ ꯐꯥꯏꯚ ꯁꯤꯛꯁꯀꯥꯏꯗꯗꯤ ꯌꯥꯝ ꯑꯉꯥꯡ ꯑꯣꯏ ꯑꯉꯥꯡ ꯑꯣꯏꯅ ꯂꯩꯔꯤꯗ ꯈꯣꯏ ꯑꯉꯥꯡ ꯑꯣꯏꯕ ꯃꯥꯜꯂꯤꯗ
ꯃꯥꯟꯅꯦ ꯎꯝ ꯂꯩꯈꯣꯝꯒ ꯏꯇꯩ ꯏꯇꯩꯒꯩ ꯂꯩꯀꯥꯏꯒ ꯀꯣꯏꯔꯒ
ꯑꯩꯈꯣꯏꯗꯤ ꯇꯨꯔꯦꯟꯗ ꯌꯥꯝ ꯏꯔꯣꯏꯖꯩꯌꯦ
ꯑꯩꯈꯣꯏꯅ ꯂꯩꯀꯥꯏꯒꯤ ꯑꯩꯈꯣꯏ ꯄꯔꯦꯡꯗꯣ
ꯑꯥ
ꯑꯗꯨꯒ ꯌꯥꯝ ꯁꯥꯟꯅꯔꯛꯑꯦ ꯑꯆꯥꯄꯣꯠ ꯌꯣꯝꯕꯤ ꯀꯩꯀꯥ ꯇꯧꯔꯒ ꯑꯩꯈꯣꯏ ꯃꯥ ꯂꯤꯆꯩ ꯑꯃ ꯄꯥꯏꯔ ꯂꯥꯛꯇꯣꯏꯅꯦ ꯂꯥꯛꯃꯟꯗꯦꯅ
ꯐꯨꯕ ꯁꯥꯟꯅꯅꯤꯡꯉꯥꯏ ꯂꯥꯛ ꯐꯨꯒ ꯌꯥꯎꯕꯅꯦ
ꯍꯣ ꯍꯣꯏ
ꯑꯩꯈꯣꯏꯖꯨ ꯇꯧꯋꯤ ꯅꯥꯛ ꯃꯅꯥꯛ ꯇ ꯂꯝꯄꯥꯛ ꯑꯃ ꯂꯩ ꯀꯥꯏꯅ ꯅꯨꯃꯤꯠ ꯇꯥꯕꯒ ꯁꯥꯟꯅ ꯊꯣꯛꯇꯅ
ꯑꯍꯝ ꯑꯗꯩ ꯊꯥꯏꯅ ꯈꯔ ꯇꯤꯚꯤ ꯀꯩꯅꯣ ꯕ꯭ꯂꯦꯛ ꯑꯦꯟ ꯋꯥꯏꯠ ꯊꯣꯛꯂꯛꯄꯩꯗ ꯁꯤꯔꯦꯜ ꯒ ꯌꯦꯡꯉꯨꯕꯩ ꯈꯨꯅꯨꯡꯉꯥꯏꯗꯣ
ꯑꯗꯨꯕꯨ ꯍꯧꯖꯤꯛꯀꯤ ꯅꯣꯏꯒꯤ ꯇꯤꯚꯤ ꯑꯄꯥꯛꯄꯗ ꯌꯦꯡꯕꯒꯤ ꯃꯍꯥꯎꯅꯒ
ꯑꯥꯎ ꯕ꯭ꯂꯦꯛ ꯑꯦꯟ ꯋꯥꯏꯠ ꯗꯨꯗꯒ ꯌꯦꯕꯗꯣ ꯑꯁ ꯃꯤꯠꯇꯒ ꯎꯕꯋꯥꯅꯦ ꯑꯗꯣ
ꯑꯗꯨ ꯃꯣꯏ ꯍꯧꯖꯤꯛ ꯁꯨꯡꯐꯪ ꯐꯪꯉꯣꯏꯌꯦ ꯊꯤ ꯅꯨꯡꯉꯥꯏꯌꯦ ꯑꯁꯦꯡꯕꯩꯖꯨ
ꯃꯥꯟꯅꯤ
ꯑꯗꯨ ꯐꯅ ꯍꯥꯏꯖꯕ ꯋꯥꯅꯤ ꯍꯧꯖꯤꯛ ꯀꯥꯟ ꯑꯉꯥꯡꯒꯩꯗꯤ ꯑꯩꯈꯣꯏꯅ ꯅꯍꯥꯟꯋꯥꯏ ꯁꯥꯟꯅꯕ ꯆꯥꯛ ꯊꯣꯡꯕꯤ ꯁꯥꯟꯅꯩꯅꯤꯒ ꯇꯧꯕꯗꯣ ꯄꯥꯛ ꯁꯥꯟꯅꯗꯦꯗ
ꯃꯣꯏꯗꯤ ꯍꯧꯖꯤꯛ ꯎꯝ ꯐꯣꯟꯗ ꯂꯣꯏ ꯆꯠꯂꯦꯗꯅꯀꯣ ꯕꯒ ꯍꯥꯏꯗꯤ ꯃꯃꯥ ꯃꯄꯥꯒꯩꯅꯖꯨ ꯀꯞꯇꯅꯕꯅ ꯐꯣꯟ ꯑꯃꯃꯝ ꯄꯥꯏꯍꯟꯒ꯭ꯔꯅꯤ
ꯌꯨꯝꯗꯩꯖꯨ ꯄꯥꯛ ꯄꯥꯛꯅ ꯃꯄꯥꯟ ꯊꯣꯛꯅꯅꯗ꯭ꯔꯦꯗ ꯃꯥ ꯃꯥꯥ ꯊꯣꯛꯄ ꯌꯨꯝꯗ ꯐꯥꯖꯟ ꯐꯥꯖꯟ ꯑꯗꯨꯅꯅ ꯑꯗꯨꯝ
ꯁꯥꯟꯅꯍꯟꯗꯕꯗꯣ ꯃꯤ ꯀꯩꯅꯣ ꯃꯤ ꯃꯆꯥꯒ
ꯃ
ꯇꯨꯝꯃꯗꯣꯔꯣ
ꯇꯨꯝꯒꯤꯔꯣꯏꯗ ꯉꯥꯍꯥꯛꯇꯪ ꯋꯥꯠꯈꯤꯅꯤ
ꯇꯨꯝꯒꯦ
ꯨꯑꯩꯗꯤ ꯉꯥꯏꯍꯥꯛ ꯂꯩꯔꯗꯤ ꯇꯨꯝꯃꯅꯤ
ꯎꯝ ꯆꯥꯛ ꯇꯣꯛꯇꯉꯥꯔꯤꯕꯅꯤꯅ ꯉꯩꯍꯥꯛ ꯇꯨꯝꯅꯕ ꯅꯠꯇ꯭ꯔꯥ
ꯃꯅ ꯉꯥꯛꯇꯪ ꯂꯩꯔꯒ
ꯑꯩꯁꯨ ꯇꯨꯝꯃꯗꯥꯕꯅꯦ ꯑꯩ ꯑꯩ ꯆꯥꯛ ꯇꯣꯛꯄ ꯀꯨꯏꯔꯕꯅꯤꯅ ꯇꯨꯝꯕ ꯌꯥꯔꯅꯤ ꯄ꯭ꯔꯦꯛꯇꯤꯀꯦꯜ ꯉꯍꯥꯛ ꯁꯤꯜꯂꯨꯔꯦ ꯑꯋꯥꯠꯄꯈꯩꯗꯣ ꯍꯌꯦꯡ ꯑꯌꯨꯛ ꯁꯤꯜꯂꯛꯑꯒꯦ ꯑꯗꯨꯒ ꯄꯤꯊꯣꯛꯈ꯭ꯔꯒꯦ ꯍꯦꯛꯇ ꯋꯥ꯭ꯏ ꯌꯥꯝꯆꯤꯜꯂꯤ ꯍꯣꯠ ꯏꯆꯦꯗꯨꯗꯤ ꯐꯖꯅ ꯇꯨꯝꯃꯣꯀꯣ ꯊꯝꯃꯒꯦ